ꯎꯝ ꯇꯥꯏ
ꯊꯥꯕꯌꯥꯗꯦꯅꯦ ꯑꯗꯨꯅꯦ ꯇꯏꯕ ꯑꯗꯨ ꯌꯥꯗꯦ ꯍꯥꯏꯕꯗꯣ ꯌꯥꯕ꯭ꯔꯥ
ꯑꯥꯎ
ꯅꯦꯠ ꯑꯣꯟ ꯇꯧꯗꯕꯤꯒꯤꯅꯦ
ꯍꯣꯏꯕ ꯅꯪꯒꯤ ꯅꯦꯠꯇꯣ ꯑꯩꯅ ꯀꯣꯜ ꯇꯧꯕ ꯀꯥꯟꯗ ꯌꯥꯗꯦꯕ
ꯅꯦꯠ ꯅꯦꯠꯇꯣ ꯑꯣꯟ ꯇꯧ
ꯉꯔꯥꯡ ꯅꯣꯏꯅ ꯆꯠꯄꯗꯣ ꯄꯨꯡ ꯀꯌꯥꯗ ꯂꯥꯛꯄ꯭ꯔꯣ
ꯉꯔꯥꯡ ꯑꯩꯅ ꯆꯠꯄꯗꯣ ꯄꯨꯡ ꯇꯔꯨꯛꯇ ꯄꯨꯡ ꯇꯔꯨꯛꯇ ꯌꯧꯔꯛꯑꯦ
ꯅꯣꯏ ꯂꯣꯏꯅꯃꯛ
ꯑꯣ ꯈꯣꯏ ꯂꯣꯏꯅꯃꯛ
ꯂꯦꯛꯇꯕ꯭ꯔꯣ ꯑꯃ ꯐꯥꯎꯕ
ꯃꯣꯏꯗꯣ ꯅꯦꯛꯇꯦ ꯅꯦꯛꯇ꯭ꯔꯒ ꯑ ꯏꯆꯦ ꯃꯊꯛꯈꯣꯏꯒꯤꯗꯣ ꯃꯣꯏꯗꯣ ꯉꯔꯥꯡ ꯆ ꯆ ꯑꯍꯤꯡ ꯑꯁꯤꯗ ꯆꯥꯛ ꯆꯥꯔꯒ ꯑꯃꯨꯛꯀ ꯆꯠꯀꯗꯧ ꯃꯥꯜꯂꯦꯕꯀꯅꯤ ꯆꯀꯅꯤꯗꯤ ꯍꯥꯏꯗꯤ ꯍꯥꯏ ꯑꯗꯨꯕꯨ ꯆꯠꯀꯅꯤꯕ ꯃꯣꯏꯗꯣ ꯅꯨꯡꯗꯥꯡꯗ ꯑꯗꯨꯝ ꯆꯠꯂꯒ ꯊꯦꯡꯉ ꯂꯥꯛꯄꯅꯦꯕ
ꯂꯦꯛꯄꯥ꯭ꯔ ꯅꯠꯇ꯭ꯔꯒ
ꯑꯗꯨ ꯂꯥꯛꯄꯅꯦꯕ ꯊꯦꯡ ꯊꯦꯡꯅ ꯍꯜꯂꯛꯄꯅꯦꯕ ꯉꯔꯥꯡꯁꯨ ꯆꯛꯀꯅꯦꯕ ꯃꯣꯏꯗꯣ ꯈꯪꯕ꯭ꯔꯥꯁꯦ
ꯑꯥ
ꯆꯠꯃꯤꯟꯅꯔꯤꯉꯩ ꯋꯥꯔꯤꯗꯣꯅ ꯑꯩꯅ ꯋꯥꯔꯤ ꯁꯥꯟꯅꯕ ꯑꯗꯨꯗꯤ ꯋꯥꯔꯤ ꯉꯥꯡꯕꯁꯦ ꯍꯥꯏ ꯉꯔꯥꯡ ꯑꯩꯅ ꯂꯥꯛꯄ ꯃꯇꯝ ꯒꯥꯔꯤ ꯃꯅꯨꯡ ꯇꯣꯡꯕꯁꯨ ꯉꯥꯡꯕꯁꯦ ꯉꯥꯡꯕꯁꯦ ꯑꯩꯁꯨ ꯍꯣꯏ ꯍꯣꯏ ꯑꯗꯨꯝ ꯋꯥ ꯁꯥꯕꯅꯦꯕ ꯈꯪꯕ꯭ꯔꯥ ꯑꯩꯈꯣꯏꯒꯤ ꯍꯟꯅꯨꯕꯤꯗꯣ ꯑꯗꯨ ꯐꯥꯎꯕ ꯌꯥꯎꯈ꯭ꯔꯕꯅꯦ ꯀꯔꯤ ꯍꯥꯏꯕ꯭ꯔꯥ ꯑꯗꯨꯃꯛꯂꯛꯇꯕ꯭ꯔꯥ ꯑꯗꯨ ꯍꯣꯁꯄꯤꯇꯥꯜꯗ ꯊꯝꯅꯉꯥꯏ ꯀꯔꯤ ꯗꯔꯀꯥꯔ ꯇꯥꯕ꯭ꯔꯥ ꯍꯅꯨꯕꯤꯁꯨ ꯉꯥꯡꯉ ꯂꯩꯕꯅꯤ ꯈꯪꯕ꯭ꯔꯥ
ꯍꯣꯁꯄꯤꯇꯥꯜꯗ ꯊꯝꯗ꯭ꯔꯗꯤ ꯀꯗꯥꯏꯗ ꯊꯝꯒꯦꯔꯣ ꯑꯗꯨꯝ ꯅꯥꯔꯒ ꯀꯃꯥꯏꯅ ꯌꯦꯡꯗ ꯂꯩꯒꯦꯔꯅꯦ
ꯃꯣꯏꯅꯗꯤ ꯄꯨꯔꯛ ꯄꯨꯔꯛ ꯍꯥꯏꯕꯁ ꯃꯣꯏꯅꯁꯨ ꯀꯣ ꯑꯁꯨꯃꯥꯏꯅ ꯑꯩꯅ ꯅꯪꯗꯣꯔꯒ ꯇꯧ ꯍꯥꯏꯕꯅꯦꯕ ꯑꯩꯉꯣꯟꯗ ꯍꯥꯏꯕꯅꯦꯕ ꯗꯤꯁꯤꯖꯟ ꯇꯧꯕꯗꯣ ꯑꯩ ꯑꯩꯅꯁꯨ ꯍꯪꯉꯦ ꯍꯥꯏꯌꯦ ꯈꯪꯕ꯭ꯔꯥ ꯑꯩꯅ ꯁꯨ ꯑꯗꯨ ꯇꯧꯁꯦ ꯑꯗꯨ ꯀꯃꯥꯏꯅ ꯇꯧꯁꯤꯔ ꯍꯪꯉꯤ ꯅꯪꯒꯤ ꯀꯣꯁꯤ ꯅꯪ ꯑꯗꯨꯝ ꯇꯧꯋ ꯅꯪꯒꯤ ꯅꯨꯄꯥꯅꯤ ꯅꯪꯒꯤ ꯀꯁꯤ ꯇ ꯑꯗꯨ ꯃꯥꯒꯤ ꯀꯣꯁꯤ ꯑꯗꯨꯝ ꯇꯧ꯭ꯔ ꯑꯃꯨꯛꯀ ꯑꯁ ꯑꯩꯈꯣꯏꯣꯏꯅ ꯗꯕꯤ ꯑꯩꯈꯣꯏꯉꯣꯟꯗ ꯇꯥꯟꯅꯗꯕꯤꯗ ꯑꯗꯨꯃꯥꯏꯅ ꯇꯧꯔꯦꯔꯪ ꯋꯥꯗꯣ ꯈꯪꯕ꯭ꯔꯥ ꯑꯗꯨꯃꯥꯏꯅ ꯇꯧꯋꯦꯍ ꯑꯗꯨꯒꯤ ꯃꯥꯗꯣ ꯑꯩꯁꯨ ꯇꯧꯐꯝ ꯈꯪꯗ꯭ꯔꯦ ꯑꯃ ꯑꯗꯨꯝ ꯐꯅꯉꯥꯏ ꯑꯁꯤ ꯇꯧꯁꯤ ꯁꯦꯅ ꯍꯥꯏꯒꯅꯤ ꯑꯗꯨ ꯇꯧꯕ ꯃꯇꯝꯗ ꯃꯣꯏꯅ ꯑꯃꯨꯛꯀꯒꯤ ꯀꯨꯁꯤ ꯇꯧ ꯍ ꯃꯥꯒꯤ ꯀꯨꯁꯤ ꯇꯧꯈ꯭ꯔꯦ ꯇꯧꯕ ꯃꯇꯝꯗꯨꯗ ꯑꯃꯨꯛꯀ ꯅꯪꯒꯤ ꯀꯨꯁꯤ ꯈꯛꯇ ꯇꯧꯋꯤ ꯑꯃꯨꯛꯀꯛ ꯑꯃꯨꯛꯀ ꯍꯥꯏꯈ꯭ꯔꯕꯅꯦꯕ ꯑꯗꯨꯒꯤ ꯃꯥꯁꯨ ꯃꯥꯁꯨ ꯑꯗꯨꯒꯤ ꯋꯥꯈꯟꯗꯣꯁꯨꯗꯥꯏ ꯐꯕ ꯍꯥꯏꯕꯗꯣ ꯃꯥꯗꯤ ꯒ꯭ꯌꯥꯟ ꯃꯦꯟ ꯇꯥꯗ꯭ꯔꯦꯕ ꯃꯥꯅ ꯀꯨꯁꯤ ꯔꯥꯁꯤ ꯇꯧ ꯇꯧ ꯑꯗꯨꯁꯨ ꯃꯣꯏꯁꯨ ꯌꯦꯁ ꯁꯨ ꯍꯥꯏꯅꯤꯡꯑꯣꯏ
ꯃꯣꯏ ꯏꯃꯨꯡꯁꯤꯡꯗꯤ ꯂꯦꯛꯇ꯭ꯔꯣꯕ
ꯂꯦꯛꯇꯦ
ꯑꯗꯨꯗꯤ ꯃꯊꯪꯗ ꯁꯦꯕꯥ ꯇꯧꯕꯗꯣ ꯋꯥꯔꯝꯅꯤꯌꯦ
ꯃꯊꯟꯗ ꯈꯛꯇꯅꯦ ꯇꯧꯕꯗꯣ ꯎꯝꯝ ꯑꯗꯨ ꯎꯕꯁꯦ ꯉꯔꯥꯡꯁꯦ ꯃꯥꯁꯦ ꯃꯥꯅ ꯂꯩꯕ ꯎꯕꯁꯦ ꯄꯨꯔꯥ ꯑꯟꯀꯟꯁꯤꯌꯁ ꯅꯦꯕ ꯈꯪꯕ꯭ꯔꯥ
ꯎꯝ
ꯑꯠ ꯇꯨꯝꯕ ꯈꯛꯇ ꯂꯩꯌꯦꯕ ꯁꯣꯔ ꯍꯣꯡꯕ ꯈꯕ ꯆꯥꯛꯁꯨ ꯆꯥꯗꯦꯕ ꯅꯣꯁ ꯐꯤꯗꯤꯡ ꯇꯧꯋꯦꯕ ꯈꯪꯕ꯭ꯔꯥ ꯅꯣꯁ ꯐꯤꯗꯤꯡ ꯇꯧꯕꯅꯤꯅ ꯑ ꯍꯣꯔꯂꯤꯛꯁ ꯐꯥꯎ ꯊꯛꯄ ꯉꯝꯗꯦꯕ ꯅꯣꯁꯐꯤꯗꯤꯡꯗꯤ ꯍꯧꯖꯤꯛ ꯄꯨꯗꯤ ꯌꯥꯗꯦ ꯑꯗꯨꯒꯤ ꯍꯤꯗꯥꯛꯀꯨꯝꯕꯁꯨ ꯃꯥꯒꯤ ꯅꯥꯇꯣꯟꯗ ꯄꯥꯏꯞ ꯇꯧꯔꯒ ꯑꯗꯨꯝ ꯇꯧꯕ ꯑꯗꯨ ꯍꯤꯗꯥꯛꯇꯣ ꯈꯔ ꯄꯤꯊꯛꯑꯦ ꯍꯨꯃꯥꯡꯗ ꯊꯣꯛꯄꯒ ꯃꯥꯒꯤ ꯃꯩꯄꯨꯄꯤꯕꯗꯣꯑ ꯃꯥꯒꯤꯆꯥꯛ ꯉꯥꯡꯔꯒ ꯑꯩꯈꯣꯏꯅ ꯄꯥꯎꯗꯔ ꯍꯥꯞꯄꯤꯔꯒꯕꯅꯤ ꯑꯩꯈꯣꯏ ꯏꯃꯨꯡꯁꯤꯡꯗꯣ ꯆꯪꯗꯤ ꯆꯪꯏꯤ ꯁꯤꯦꯕꯥ ꯇꯧ ꯃꯣꯏ ꯑꯗꯨ ꯃꯅꯥꯛꯇ ꯐꯝꯗꯦ ꯃꯄꯥꯟꯗ ꯐ ꯑꯗꯨ ꯑꯩꯁꯨ ꯑꯩꯁꯨ ꯃꯅꯨꯡꯗ ꯑꯩꯅꯁꯨ ꯃꯣꯏꯒꯤ ꯍꯨꯃꯥꯡꯒꯨꯝꯕ ꯇꯊꯣꯛꯄ ꯍꯃꯥꯡ ꯃꯣꯏ ꯌꯥꯄꯗꯨ ꯈꯔ ꯇ ꯑꯃꯨꯛ ꯃꯥꯏ ꯅꯨꯄꯤ ꯈꯛꯇꯗꯤ ꯑꯗꯨꯝ ꯋꯥꯔꯤꯗꯅ ꯃꯥꯏ ꯅꯨ ꯔꯛ ꯂꯥ ꯀꯥꯟꯗꯤ ꯈꯔ ꯑꯗꯨꯝ ꯄꯥꯡꯕꯅ ꯐꯩꯌꯦꯅ ꯑꯩ ꯈꯔ ꯈ ꯄꯥꯡꯉꯦꯕ ꯃꯈꯣꯏꯗꯤꯒꯣ ꯃꯈꯣꯏꯁꯦ ꯑꯁ ꯃꯣꯏ ꯏꯃꯨꯡꯁꯤꯡꯁꯦ ꯍꯣꯏ ꯐꯁꯨ ꯐꯩ ꯐꯠꯁꯨ ꯐꯠꯇꯦ ꯃꯤꯒꯤ ꯋꯥ ꯉꯥꯡꯅꯤꯉꯥꯏ ꯑꯗꯨꯝ ꯂꯩꯌꯦꯕ ꯃꯣꯏ
ꯎꯝ
ꯈꯪꯉꯦ ꯈꯪꯗꯦ ꯈꯪꯉꯦꯕ ꯍꯥꯏꯕ ꯌꯥꯗꯕ ꯎ
ꯑꯗ ꯃꯣꯏ ꯑꯗꯨꯃꯥꯏꯅ ꯍꯥꯏꯔꯣꯏꯗꯕ ꯅꯦꯕ ꯑꯗꯨ ꯁꯔꯨꯛꯄꯨꯗꯤ ꯑꯗꯨꯣ ꯅꯪ ꯋꯥꯔꯅꯤꯀꯣ ꯑꯗꯨꯒꯨꯝꯕ
ꯑꯗꯨ
ꯑꯗꯨꯒꯨꯝꯕꯗꯤ ꯁꯨꯛꯂꯥꯡ ꯉꯥꯡꯗꯕ ꯃꯥꯜꯂꯦ ꯃꯣꯏꯁꯦ
ꯎꯝ
ꯀꯔꯤꯒꯤꯅꯣ ꯅꯪꯅ ꯉꯥꯡꯕꯗꯣ ꯁꯦꯡ ꯍꯍꯦ
ꯔꯣ
ꯑꯣ ꯁꯦꯡꯈ꯭ꯔꯦ ꯑꯃꯨꯀꯣ
ꯁꯤ ꯈꯕ꯭ꯔꯥ ꯑꯗꯨꯥꯁ ꯃꯣꯏꯒꯤꯖ ꯐꯥꯏꯗ꯭ꯔꯥ ꯑꯗꯨ ꯅꯨꯄꯥꯅ ꯀꯔꯤ ꯍꯥꯏꯔꯕ ꯁꯨꯃ ꯃꯥꯒꯤ ꯅꯨꯄꯤꯁꯨ ꯌꯥꯝ ꯋꯥꯔꯅꯤ ꯁꯦꯕꯥ ꯇꯧꯕꯗꯣ ꯉꯔꯥꯡ ꯅꯍꯥꯟ ꯈꯛꯇ ꯅꯠꯇꯕꯅꯤꯅ ꯆꯍꯤ ꯑꯃ ꯆꯍꯤ ꯑꯅꯤ ꯌꯥꯔ ꯌꯥꯎꯔꯛꯈ꯭ꯔꯦꯕ ꯑꯗꯨꯝ ꯍꯥꯏꯕꯅꯤꯕ ꯑꯗꯨ ꯍꯥꯏꯕꯅꯦ ꯃꯗꯨꯒꯤ ꯃꯇꯩ ꯑꯍꯥꯟꯕꯣꯁꯦ ꯑꯩꯈꯣꯏ ꯑꯩꯈꯣꯏ ꯈꯨꯟꯒꯤꯗꯣ ꯑꯗꯨꯅ ꯍꯣꯏ ꯌꯥꯝ ꯋꯥꯔꯦ ꯍꯥꯏꯕꯅꯤ ꯃꯅ ꯀꯣ ꯍꯣꯏ ꯌꯥꯝ ꯍꯣꯏ ꯌꯥꯝ ꯋꯥꯔꯦ ꯍꯥꯏꯌꯦ ꯎꯝ ꯑꯗꯨ ꯑꯃꯝ ꯍꯥꯏꯗꯤ ꯎꯁꯕꯥ ꯇꯧꯕ ꯐꯪꯕꯁꯦ ꯌꯥꯝ ꯂꯥꯏꯕꯛ ꯐꯩ ꯍꯛꯆꯥꯡꯒꯤꯗꯤ ꯋꯥꯔꯝꯒꯅꯤ ꯑꯗꯨꯕꯨ ꯏꯁꯣꯔꯅꯗꯤ ꯌꯥꯝ ꯄꯥꯝꯃꯦ ꯑꯗꯨꯗꯨꯒꯣ ꯁꯗꯤ ꯃꯒꯣꯣꯟꯂꯤꯌꯥ ꯌꯥꯝꯅ ꯄꯥꯝꯃꯦ ꯃꯥꯅ ꯇꯧꯕꯗꯨ ꯌꯥꯝ ꯑꯐꯕ ꯑꯐꯕ ꯊꯕꯛꯅꯦꯅ ꯍꯥꯏꯕꯅꯤ ꯃꯤ ꯑꯇꯣꯞꯄꯅ ꯑꯁꯤꯒꯨꯝꯕꯁꯤꯕ ꯇꯧꯕꯁꯨ ꯉꯝꯗꯦ ꯉꯝꯁꯨ ꯉꯝꯗꯦ ꯑꯗꯨ ꯇꯧꯒꯦ ꯍꯥꯏꯕ ꯃꯇꯝꯗꯁꯨ ꯐꯪꯁꯨ ꯐꯪꯗꯦ ꯍꯧꯖꯤꯛ ꯃꯥꯒꯤ ꯑꯃ ꯋꯥꯔꯁꯨ ꯃꯥꯉꯣꯟꯗ ꯋꯥꯔꯧꯔꯔꯣꯏ ꯌꯦꯡꯁꯨ ꯌꯦꯡꯍꯟꯈ꯭ꯔꯦ ꯇꯨꯝꯁꯨ ꯇꯨꯝꯈ꯭ꯔꯦ ꯃꯥꯒꯤ ꯁꯦꯕꯥꯁꯨ ꯄꯦꯅ ꯇꯧꯈ꯭ꯔꯦ ꯍꯧꯖꯤꯛꯇ ꯇꯤꯝ ꯃꯥꯁꯨꯅꯨꯡꯉꯔꯦ ꯄꯣ ꯊꯔꯁꯅꯨꯅ ꯍꯥꯏꯕꯅꯦꯕ ꯑ ꯑꯗꯨ ꯃꯥ ꯍꯥꯏꯕꯅꯦ ꯑꯅꯥꯕ ꯍꯞꯇꯥ ꯑꯃ ꯐꯥꯎ ꯁꯦꯕꯥꯔ ꯇꯧꯕ ꯋꯥꯏꯕ ꯑꯗꯨ ꯌꯦꯡꯉꯨꯅꯤ ꯃꯥꯗꯤ ꯁꯦꯕꯥꯔꯁꯨ ꯇꯧꯒꯅꯤ ꯌꯨꯝꯒꯤꯁꯨ ꯑꯣꯏꯔꯤꯅꯤ ꯑꯗꯨꯗꯨꯁꯨ ꯑꯣꯏꯒꯅꯤ ꯌꯥꯝ ꯇꯧꯕꯅꯣ ꯃꯆꯥꯅꯨꯄꯤ ꯈꯣꯏ ꯂꯩꯕꯤꯒꯦ ꯐꯃ ꯃꯆꯥꯅꯨꯄꯤꯅ ꯆꯥꯛ ꯌꯦꯟꯁꯥꯡ ꯀꯔꯤ ꯀꯔꯤ ꯍꯣꯠꯅꯈ꯭ꯔꯦ ꯃꯥꯅ ꯃꯄꯥꯁꯤꯕ ꯑꯗꯨꯝ ꯇꯧꯈ꯭ꯔꯦ ꯑꯉꯥꯡꯅꯤꯅ ꯅꯨꯄꯤ ꯑꯣꯏꯔꯁꯨ ꯑꯗꯨꯝ ꯑꯉꯥꯡꯅꯤꯅ ꯇꯧꯕꯗ ꯃꯃꯥꯅ ꯇꯧꯕꯅ ꯐꯩ ꯌꯦꯅꯀꯣ ꯕꯥꯖꯤꯦ ꯑꯣꯏ ꯏꯈꯔꯦ ꯁꯕꯤꯗ ꯃ‌ꯣꯏ ꯃꯨꯁꯦ
ꯑꯗꯣ ꯉꯔꯥꯡ ꯑ ꯏꯄꯥꯅ ꯑꯍꯤꯡꯗ ꯁꯤꯈ꯭ꯔꯦ ꯍꯥꯏꯕꯗꯤ ꯀꯔꯤꯔꯣꯕ
ꯄꯥꯎꯗꯣ ꯑꯗꯨꯃꯥꯏꯅ ꯂꯥꯟꯅ ꯄꯪ ꯇꯝꯅꯕꯅꯤꯗ ꯃꯥꯅ ꯂꯩꯕ ꯏꯁꯇꯥꯜꯗꯨ ꯀꯩꯅꯣ ꯇꯧꯕꯤꯒꯦ ꯑꯃꯅ ꯑꯗꯨꯝ ꯄꯪꯍꯟꯈ꯭ꯔꯕ ꯑꯗꯨꯝ ꯄꯪꯇ ꯇꯝꯕꯤꯈꯤꯅꯦꯕ
ꯑꯁ ꯑꯗꯨ ꯋꯥꯅ ꯂꯩꯅꯉꯥꯏ ꯑꯁꯣꯛꯕꯨꯗꯤꯀꯣ ꯁꯤꯕꯨꯅꯗꯤ ꯐꯥꯔꯕꯅꯦ
ꯑꯗꯨꯗꯤ ꯃꯥꯁꯨ ꯀ ꯔꯤ ꯇꯧꯗꯣꯏ ꯁꯤꯗꯕ ꯈꯪꯗꯦ ꯁꯤꯗꯦ ꯃꯥꯗꯣ ꯑꯁꯤ ꯁꯤꯍꯟꯅꯤꯡꯕ ꯅꯠꯇꯕ ꯃꯥꯒꯤ ꯀꯁ ꯃ ꯇꯗ꯭ꯔꯦ ꯃꯥꯒꯤ ꯍꯛꯆꯥꯡꯗꯡꯉꯅꯦ ꯃꯥꯒꯤ ꯍꯛꯆꯥꯡꯗ ꯑꯁꯤꯗ ꯄꯥꯠꯂꯒ ꯏ ꯊꯣꯛꯧꯕꯒꯨꯝ ꯑꯃ ꯈꯪꯗ꯭ꯔꯦꯕ
ꯈꯪꯗ꯭ꯔꯦꯕ
ꯦꯕꯅꯥ ꯑꯗꯨ ꯄꯥꯠꯂꯒ ꯃꯩ ꯄꯣꯛꯄꯤꯊꯣꯛꯄꯤꯗꯤ ꯁꯥꯕꯅꯦꯕ ꯑꯗꯨꯒꯨꯝꯕꯁꯨ ꯃꯥ ꯐꯪꯗ꯭ꯔꯦꯕ ꯑꯗꯨꯝ ꯄꯪꯅꯩ ꯂꯩꯔꯦꯕ ꯃꯥꯒꯤ ꯍꯛꯆꯥꯡ ꯑꯁꯤ ꯏꯁꯀꯤꯟ ꯏꯁꯀꯤꯟꯈꯣꯏꯗꯣ ꯍꯥꯏ ꯊꯠ ꯊ ꯂꯕꯔꯤ ꯂꯟꯗꯦꯟ ꯇꯕꯨꯕꯅꯤ ꯈꯕꯔꯥ
ꯍꯧꯗꯦ ꯑꯗꯣ ꯎꯝ ꯃꯤꯅ ꯍꯥꯏꯕꯁꯤꯀꯣ ꯆꯨꯝꯗꯤ ꯇꯨꯝꯒꯗꯧ ꯃꯥꯜꯂꯦ ꯑꯐꯕ ꯃꯤꯗꯤ ꯊꯨꯅ ꯆꯦꯔꯤ ꯆꯦꯠꯇꯕꯤꯗ
ꯎꯝ
ꯅꯠꯇꯦ ꯐꯠꯇꯦ ꯍꯥꯏꯕ ꯅꯠꯇꯕꯅ ꯍꯣꯏ ꯍꯣꯏ ꯁꯤ ꯄꯨꯁꯨ ꯌꯦꯡꯉꯨꯅꯦꯕ
ꯎꯝ
ꯑꯐꯕ ꯃꯤꯗꯤ ꯁꯠ ꯁꯠ ꯁꯠ ꯁꯠ ꯑꯗꯨꯝ ꯅꯠꯇꯦ ꯆꯦꯍꯟꯅꯤꯡꯕ ꯅꯠꯇꯕ ꯌꯥꯔꯔꯣꯏꯗꯕꯅꯤꯅꯀꯣ ꯀꯌꯥꯃꯨꯛ ꯌꯦꯡꯗꯁꯨ ꯌꯥꯔꯔꯣꯏꯗꯕ ꯑꯩꯈꯣꯏ ꯑꯣꯏꯔꯁꯨ ꯋꯥꯒꯅꯤꯅꯦ ꯅꯣꯡꯃꯇ ꯑꯗꯨꯔ ꯊꯕꯛ ꯀꯩ ꯑꯗꯨꯝ ꯄꯤꯈꯤꯁꯤꯦꯕ ꯇꯧꯔꯒ ꯄꯥꯛ ꯂꯩꯇ꯭ꯔꯤꯕ ꯑꯩꯈꯣꯏꯗꯤ
ꯎꯝ
ꯌꯦꯡꯉꯨ ꯃꯥꯗꯤ ꯑꯗꯨꯝ ꯇꯧꯕꯗꯣ ꯌꯦꯡꯉꯨꯅꯦ
ꯎꯝ
ꯎ ꯐꯤ ꯃꯤꯔꯣꯟꯅꯤ ꯁꯨꯕꯤꯒꯅꯤ ꯀꯩꯅꯣ ꯇꯧꯍꯟꯒꯅꯤ
ꯑꯗꯨ ꯑꯃ ꯃꯊꯪꯗ ꯊꯥꯡꯒꯁꯨ ꯃꯊꯪꯗ ꯊꯥꯡꯒꯁꯨ ꯉꯝꯗꯕꯅꯦꯕ
ꯍꯣꯏ ꯑꯗꯣ ꯊꯥꯡꯕꯨꯗꯤ ꯀꯅꯥꯅꯣ
ꯎ ꯀꯣꯏ ꯄꯨꯊꯣꯛ ꯄꯨꯗꯤꯣꯏ
ꯅꯠꯇꯦ ꯍꯣꯏ ꯉꯔꯥꯡꯕꯨꯗꯤ ꯉꯔꯥꯡ ꯂꯥꯛꯈ꯭ꯔꯦꯕꯀꯣ ꯅꯥꯕꯒꯤ ꯑꯩꯅ ꯂꯥꯛꯇꯕ ꯀꯥꯟꯗꯗꯤ
ꯂꯥꯛꯇꯕ ꯀꯥꯟꯅꯤ ꯃꯣꯏ ꯃꯆꯥꯅꯦ ꯃꯥꯅꯦ ꯃꯣꯏ ꯑꯗꯨꯝ ꯊꯥꯡꯗꯅꯤ ꯑꯣ ꯉꯔꯥꯡ ꯅꯥꯡ ꯉꯔꯥꯡ ꯅꯟꯊꯔ ꯆꯦꯗꯅꯤꯕ ꯃꯥꯅ ꯉꯝꯗꯕ ꯍꯧꯕꯗꯨꯣ ꯅꯍꯥꯟ ꯃꯇꯝꯗꯤ ꯃꯈ ꯈꯔ ꯈꯛꯇ ꯀꯠꯄ ꯉꯝꯃꯦꯕ ꯊ ꯐ ꯀꯔꯤ ꯃꯔꯣ ꯃꯤꯅ ꯃꯤꯅ ꯁꯝꯕꯤꯔꯒ ꯆꯠꯄꯗꯤ ꯉꯝꯃꯦꯕ ꯑꯗꯨ ꯃꯥꯁꯨꯅ ꯉꯔꯥꯡ ꯅꯍꯥꯟ ꯈꯛꯇ ꯅꯍꯟ ꯀꯜꯁꯦꯁ ꯑꯃꯨꯛ ꯑꯣꯏꯕꯅꯦꯕ
ꯅꯄꯥꯈꯣꯏꯗꯤ ꯂꯥꯛꯇ꯭ꯔꯣ
ꯏꯄꯥꯥꯗ ꯏꯃꯥꯅꯅ ꯉ ꯉꯔꯥꯡ ꯗꯣꯛꯇꯔ ꯄꯨꯔꯛꯄ꯭ꯔꯦ ꯃꯣꯏ
ꯀꯔꯤ ꯅꯥꯕ
ꯑꯣ ꯅꯍꯥꯟ ꯕꯖꯥꯔꯗ ꯏꯄꯥꯅ ꯕꯖꯥꯔ ꯊꯣꯡꯉꯒ ꯃꯥꯏꯒꯥꯎ ꯂꯩꯔꯛꯄ ꯑꯗꯨ ꯂꯩꯔꯛꯄ ꯃꯇꯝꯗ ꯑ ꯃꯣꯏꯁꯦ ꯆꯥꯈ꯭ꯔꯕ ꯍꯥꯏꯕꯗꯤ ꯍꯥꯥꯟꯅꯒꯤ ꯄꯣꯠ ꯌꯥꯎꯕꯅꯤꯅ ꯐꯤ ꯐꯥꯏꯕ ꯗꯥꯏꯔꯤꯌꯥ ꯇꯧꯈ꯭ꯔꯕ ꯑꯗꯨꯒꯤ ꯍꯛꯆꯥꯡꯗ ꯄꯠꯊꯕꯒꯤ ꯉꯔ ꯍꯣꯁꯄꯤꯇꯜꯗ ꯌꯦꯡꯕ ꯂꯥꯛꯑꯦ ꯍꯛꯆꯤꯡ ꯑ
ꯅꯣꯏꯔꯣꯝꯒꯤ ꯍꯣꯁꯄꯤꯇꯥꯜꯗꯣ
ꯑꯃꯛ ꯀꯛꯆꯤꯡꯒꯤꯗ ꯀꯛꯆꯤꯡꯒꯤ ꯀꯩꯅꯣꯒꯤ ꯄꯤ ꯑꯩꯆ ꯍꯥꯏꯅ ꯆꯤꯡꯒꯤ ꯍ꯭ꯔ ꯆꯔ ꯍꯥ ꯂꯩ ꯑꯣꯏꯗ
ꯅꯅꯥꯎ ꯅꯨꯄꯥꯖꯤ ꯂꯩꯕ꯭ꯔꯣ ꯎꯝ ꯁꯁꯣ ꯁꯁꯣ
ꯃꯤꯠꯇꯔ ꯀꯔꯦ
ꯑꯥ
ꯄꯠꯇꯅꯒꯦ
ꯑꯣ ꯍꯇꯣ ꯁꯅꯣ